ꯍꯂꯣ ꯌꯥꯔꯀꯣ ꯌꯥ
ꯅ ꯍꯦꯔ ꯋꯥꯋꯀꯤꯡ ꯀꯥꯏ ꯁꯤ ꯅ
ꯁꯤꯗꯗꯒꯤ ꯑ ꯀꯩꯅꯣꯐꯧ ꯌꯥꯝ ꯁꯥꯡꯗꯦꯅ ꯁꯤꯗꯒꯤꯅ ꯑ ꯀꯩꯅꯣꯗ ꯄꯂꯤꯁꯕꯤꯟꯗꯣ
ꯎꯝ
ꯂꯩꯁꯕꯤꯟꯗ ꯑꯗꯨꯐꯥꯎ ꯆꯦꯜꯂꯦ ꯑꯗꯨꯒ ꯄ꯭ꯂꯦ ꯁꯚꯦꯟꯗꯒꯤ ꯍꯜꯂꯛꯄꯗꯐꯥꯎ ꯆꯦꯜꯂꯤ ꯀ꯭ꯋꯥꯀꯩꯊꯦꯜꯔꯣꯝꯗꯒꯤ ꯁꯥꯕꯦꯟꯗꯒꯤ ꯀ꯭ꯋꯥ ꯀꯩꯊꯦꯜꯔꯣꯝꯗ ꯁꯨꯝ ꯁꯤꯁꯨ ꯅꯤꯁꯊꯅꯤ ꯀꯦꯗꯟꯗꯣ
ꯎꯝ
ꯑꯗꯣꯝ ꯁꯥꯏꯗꯠꯇꯒꯤ ꯋꯥꯩꯗꯒꯤ ꯐꯥꯎꯗꯣꯛꯄ ꯌꯥꯕꯗ ꯐꯥꯎꯗꯣꯛꯑꯦ ꯑꯗꯨꯗꯨꯒ ꯃꯥꯝ ꯃꯟ ꯔꯣꯝꯗꯁꯦꯗ
ꯝ ꯁꯤ ꯊꯅꯁꯦ
ꯆ ꯌꯥꯝ ꯌꯥꯝ ꯁꯥꯒꯁꯤꯗꯤꯔꯤ ꯇꯥꯏ
ꯍꯣꯔꯦꯟꯗꯤ ꯄ꯭ꯂꯦ ꯇꯧꯔꯗ ꯁꯥꯂꯨꯝ ꯀꯥꯄꯖꯒꯥ
ꯑꯁ ꯑꯩ ꯔꯨꯝꯗꯤ ꯀꯥꯞꯅꯤꯡꯗꯦꯕꯕꯨ ꯁꯥꯟꯅꯕꯅ ꯐꯗꯣꯏꯔꯥ ꯈꯪꯗꯦ ꯔꯨꯝ ꯀꯥꯞꯄꯗꯣꯕꯤ ꯌꯥꯝ ꯌꯥꯎꯗꯦ ꯍꯥꯏꯗꯤ ꯔꯨꯝꯗꯣ ꯀꯥꯛꯞꯅꯕ ꯍꯣꯠꯅꯔꯤ ꯀꯥꯟꯗ ꯒꯦꯝ ꯁꯥꯟꯅꯕ ꯈꯪꯗꯦꯕ
ꯑꯗꯨꯩ ꯔꯨꯝ ꯀꯥꯞꯄ ꯅꯨꯡꯉꯥꯏꯅ ꯇꯧꯕꯅꯤꯒ ꯉꯥꯏꯍꯥꯛ ꯁꯨꯝ ꯁꯥꯟꯅꯅꯕ ꯃꯣꯏ ꯔꯨꯝꯗꯣ
ꯎꯝ
ꯍꯦꯛ ꯀꯦꯁꯨ ꯅꯨꯡꯉꯥꯏꯀꯣ ꯑꯗꯨꯁꯨꯅ
ꯀꯤꯕꯇ ꯇꯧꯂ ꯏꯕꯗꯨꯗ
ꯑꯗꯨꯗꯤ ꯌꯥꯎꯔꯝꯃꯦ ꯑꯗꯨ ꯑꯣꯣ ꯭ꯔꯣꯞ ꯇꯥꯛꯑꯒ ꯀꯥꯞꯅꯕꯗꯣ ꯑꯗꯨꯗ ꯃꯣꯏ ꯑꯗꯨꯗꯤ ꯃꯤ ꯌꯥꯝ ꯆꯠꯇꯦꯕ
ꯅꯪ ꯍꯥꯏꯒ ꯁꯤꯅ ꯃꯉꯥꯔ ꯁꯨꯗꯒꯅꯦ
ꯎꯝ ꯃꯉꯥꯔꯛ ꯁꯨꯗꯣꯏꯅꯦ ꯋꯥ ꯐꯩꯁꯥꯗ ꯑꯗꯨꯁꯥꯏ ꯀꯣ ꯀꯗꯤ ꯑꯁ
ꯅ ꯋꯥꯀꯤꯡ ꯆꯂꯨꯔꯦ ꯋꯥꯀꯤꯡ ꯆꯂꯨꯔꯦ
ꯁꯤ ꯆꯠꯄꯅꯦ ꯆꯤꯡ ꯀꯥꯍꯜꯂꯨꯕꯅꯦ ꯆꯤꯡ ꯀꯥꯈꯨꯔꯦ ꯑꯩꯈꯣꯏ ꯃꯉꯥ ꯀꯥꯒꯗꯕꯅꯦ ꯑꯍꯨꯝ ꯇꯪꯈꯣꯏ ꯃꯔꯤ ꯇꯪꯈꯥꯔꯦ
ꯅꯪ ꯁ꯭ꯌꯥꯝ ꯑꯅꯤꯁ ꯕꯤꯀꯦ ꯅꯣꯏꯃꯥꯏꯗꯪ ꯆꯠꯂꯤꯔꯣ
ꯎꯝ ꯀꯩꯍꯩꯗ ꯗꯣꯂꯁꯟꯗ ꯍꯧꯕꯅꯦꯕ ꯃꯥꯗꯣ ꯄꯄꯥꯗ ꯏꯁꯀ ꯁꯦꯟꯁ ꯂꯩꯦ
ꯃꯥ ꯉꯁꯥꯏ ꯆꯠꯂꯦ ꯑꯩꯉꯣꯟꯗ ꯍꯪꯉꯛꯄꯅꯦ ꯀꯥꯏ ꯀꯥꯏꯗ ꯆꯪ ꯌꯥꯒꯦꯅ ꯆꯥꯛ ꯀꯒ ꯆꯕꯒꯤ ꯑꯣꯝꯕ ꯒꯥꯔꯗꯦꯟꯗ ꯆꯪꯉꯨ ꯍꯥꯏꯈꯤꯕꯅꯦ ꯍꯥꯏꯒꯤꯈꯤꯕꯅꯤ
ꯎꯝ ꯆꯂꯦ ꯃꯅꯤ ꯃꯁ ꯃꯁꯉ
ꯍꯥꯥ
ꯃꯣꯏꯅꯤ ꯑꯗꯨꯝ ꯆꯠ ꯃꯅꯦ ꯍꯥꯏꯕ
ꯖꯨꯂꯤꯟꯁꯟꯁꯨ ꯑꯩꯉꯣꯟꯗ ꯍꯪꯉꯛꯏꯕ ꯀꯥꯏ ꯀꯥꯏꯗ ꯍꯥꯏꯗꯤ ꯁꯨꯝ ꯃꯣꯏ ꯏꯁꯀ꯭ꯋꯥꯁꯟ ꯆꯠꯄꯗꯣ ꯀꯥꯏ ꯀꯥꯏꯗ ꯆꯪꯉꯒ ꯆꯥꯛ ꯀꯩꯀꯥꯗꯣ ꯆꯥ ꯌꯥꯒꯦ ꯈꯣꯠꯀꯦꯅ ꯍꯉ ꯄꯨꯟꯅ ꯃꯗ ꯑꯗ ꯃꯣꯏꯁꯨ ꯈꯪꯗꯕꯖꯥꯠꯅꯦ ꯃꯣꯏ ꯁ꯭ꯀꯨꯜꯒꯤ ꯏꯁꯀꯥꯔꯁꯟ ꯆꯠꯂꯦ ꯍꯥꯏꯕ
ꯎꯝ ꯆꯠ ꯆꯄꯅꯦ ꯃꯣꯏꯖ ꯁꯄꯅꯦ ꯃꯣꯏ ꯈꯔꯣꯏ
ꯑ ꯁꯀꯨꯜꯒꯤ ꯑꯁ ꯋꯥꯏꯗ
ꯑꯁꯇꯪ ꯇꯨꯝꯕꯗ ꯉꯁꯥꯏ ꯇꯨꯝꯕꯁꯤꯗ ꯑꯋꯣꯏꯕ ꯃꯪꯁꯦ ꯃꯪꯉ ꯑꯗꯨꯝ ꯇꯨꯝꯃꯅꯦꯕ ꯁꯤꯁꯦ
ꯇꯖꯦ ꯑꯩꯁꯤ ꯇꯧꯕ ꯍꯥ ꯅꯨꯡꯁꯤ ꯁꯕ ꯅꯠꯇꯦꯗ
ꯄꯞꯊꯣꯏꯔꯕ ꯂꯩ ꯄꯞꯊꯣꯏꯕ ꯑꯃ ꯎꯝ ꯃꯍꯥꯎ ꯈꯪꯗꯕꯤ ꯇꯩꯔꯕ
ꯑꯃ ꯊꯣꯄꯖꯃꯤꯗ
ꯑꯣ ꯑꯩ ꯂꯩ ꯅꯥꯔꯝꯗꯥꯏꯒꯤ ꯂꯩ ꯄꯣꯝꯝꯕ ꯇꯧꯔꯦ ꯅꯥꯀꯟꯗ
ꯀ ꯐ ꯌꯥꯗꯕ ꯂꯩꯆꯤꯟꯒꯨꯝꯕ ꯃꯍꯥꯎ ꯈꯪꯗꯕ ꯆ ꯌꯥꯝ ꯍꯩꯅꯗꯦꯕ ꯆꯥꯕ ꯈꯛꯄꯗꯕ
ꯑꯩ ꯇꯔꯥꯇꯔꯦꯠ ꯃꯨꯛꯀꯤ ꯆꯥꯡꯗꯤ ꯁꯨꯔꯝꯃꯅꯤ ꯇꯧꯕ
ꯌꯥꯝ ꯂꯩꯗ
ꯉꯔꯥꯡꯗꯩꯗ ꯀꯩꯅꯣ ꯇꯧꯔꯛꯄꯒꯅꯤ
ꯅꯪ ꯉꯔꯥꯡ ꯎ ꯂꯤꯁ ꯑꯃ ꯇꯧꯔꯦꯀꯣ
ꯑꯩꯒꯤ ꯇꯦꯞꯁꯦ ꯑꯩꯒꯤ ꯇꯞꯁꯦ ꯑꯗꯨ ꯑꯩ ꯀꯩꯅꯣ ꯇꯧꯗ ꯋꯥꯠꯂꯤꯕ ꯑꯍꯨꯝꯅꯒꯨꯝꯕ ꯋꯥꯠꯍꯟꯒꯅꯤ ꯍꯥꯏꯗꯤ ꯑꯩ ꯇꯦꯞꯇꯤꯁꯨ ꯇꯧꯋꯦꯕ
ꯎꯝ
ꯑꯩꯈꯣꯏꯗ ꯀꯣꯏꯅ ꯏꯅꯥꯎꯄꯥꯗꯨꯃ ꯑꯣꯏꯥꯏꯍꯜꯂꯦꯗꯅ
ꯎꯝ ꯅꯣꯏ ꯑꯦ ꯅꯣꯏ ꯇꯗꯥ ꯇꯧꯕ꯭ꯔꯣ
ꯑꯣꯖꯥꯕ ꯇꯧꯕ꯭ꯔꯗꯤ
ꯀꯣꯏ ꯋꯥꯔꯤꯗ
ꯑꯩꯈꯣꯏꯖꯥ ꯇꯧꯗꯦꯗꯅ ꯑꯩꯈꯣꯏꯖꯥꯒꯤ ꯅꯝꯕꯔꯗꯣ ꯀꯩꯅꯣ ꯇꯧꯋꯦꯕ ꯁꯤ ꯇꯦꯞꯁꯤꯗ ꯍꯥꯞꯄꯦꯗꯅ
ꯎꯝ ꯑꯣ ꯑꯦꯀꯥꯎꯟ ꯁꯦꯝꯃꯤꯅꯦꯕ ꯅꯣꯏꯗꯥꯒꯤꯗꯣ ꯅꯝꯕꯔ ꯍꯥꯞꯇꯗ ꯑꯦꯀꯥꯎꯟ ꯁꯦꯝꯃꯤꯅꯦꯕ ꯑꯗꯨꯒ ꯁꯤ ꯇꯧꯔꯤꯅꯦꯕ
ꯃꯥꯅꯤ ꯍ ꯑꯅꯤ ꯁꯥꯟꯅꯕꯗ ꯁꯚꯦꯟꯇꯤ ꯊ꯭ꯔꯤ ꯁꯚꯦꯟꯇꯤ ꯐꯣꯔ
ꯐꯩ ꯌꯥꯝꯅ ꯑꯗꯣ ꯁꯀꯋꯥ ꯇꯜꯂꯦꯗ ꯄꯤꯠ ꯌꯥꯎꯗ ꯇꯧꯔꯤꯁꯦ ꯍꯣꯔꯦꯟꯗꯤ ꯌꯦꯡꯉꯣꯏꯗ꯭ꯔꯣ ꯁꯥꯟꯅꯕ ꯕꯣꯜ
ꯀꯅꯥ
ꯀꯅꯥꯒꯥꯒ ꯀꯌꯥ ꯀꯥꯎꯔꯦ ꯃꯣꯏ ꯁ ꯑꯩ ꯃꯀꯥ ꯊ ꯃꯥꯜꯂꯤꯦ ꯍꯗꯤ ꯍꯣꯁ ꯇꯔꯤꯞ ꯂꯣꯏ ꯆꯪꯉꯤꯅꯦ ꯍꯣꯁ ꯀꯟꯇ꯭ꯔꯤ ꯑꯃ ꯑꯍꯨꯝ ꯑꯃ
ꯁ ꯆꯪꯦ ꯀꯅꯥꯗꯥ ꯆꯪꯉꯦ ꯃꯦꯛꯁꯤꯀꯣ ꯆꯪꯉꯦ ꯍꯣꯁ ꯀꯟꯇ꯭ꯔꯤ ꯂꯣꯏꯅ ꯆꯪꯉꯦ ꯑꯗꯨ ꯍꯣꯔꯦꯟ ꯅꯨꯡꯉꯥꯏꯅꯤ ꯑꯗꯨꯝ ꯌꯦꯡꯕ
ꯎꯝ ꯍꯣꯏ ꯅꯨꯡꯉꯥꯏꯅꯤ ꯍꯧꯖꯤꯛꯀꯥꯟꯗꯤ ꯑ ꯃꯃꯥꯡꯒꯤ ꯇꯥꯏꯞꯇ ꯇꯧꯗ꯭ꯔꯦꯕ ꯃꯃꯥꯡꯒꯤ ꯆꯪꯉꯒ ꯃꯝꯗ
ꯍꯥꯏꯗꯤ ꯃꯃꯥꯡꯉꯩꯅ ꯍꯥꯏꯗꯤ ꯃꯃꯥꯡꯉꯩ ꯆꯪꯕꯈꯩꯗꯅ ꯑꯗꯨꯗꯤ ꯄꯪꯆꯪꯗ ꯆꯪꯕ ꯑꯀꯟꯕ ꯇꯤꯟ ꯄꯪꯆꯪ ꯆꯪꯕꯒ ꯁꯣꯟꯝꯕꯒ ꯂꯣꯏ ꯂꯩꯍꯧꯕ ꯇꯧꯕꯗꯨꯗ ꯇꯧꯗ꯭ꯔꯤꯕꯣ ꯍꯟꯗꯛꯇꯤ ꯐꯖꯩꯌꯦꯕ
ꯐꯖꯩ ꯍꯣꯏ ꯍꯣꯏ ꯃꯃꯥꯡ ꯃꯃꯥꯡꯗ ꯑꯗꯨꯝ ꯇꯧꯋꯦꯕ ꯑꯆꯪꯕ ꯇꯤꯝꯅ ꯑꯗꯨꯝ ꯆꯪꯕ ꯆꯪꯗꯕ ꯇꯤꯝꯅ ꯆꯪꯗꯕ ꯇꯧꯋꯦꯕꯀꯣ ꯅꯨꯡꯉꯥꯏ ꯌꯦꯡꯕꯁꯨꯦ ꯌꯥꯝ ꯅꯨꯡꯉꯥꯏꯇ ꯑꯁ ꯉꯁꯥꯏꯒꯤ ꯀꯤꯞꯄꯔꯗꯣ ꯑꯁ ꯅꯨꯡꯉꯥꯏꯇꯦꯕ
ꯃꯣꯏ ꯀꯌꯥ ꯌꯥꯎꯔꯤꯒꯦ ꯀꯌꯥꯅꯣ ꯌꯥꯎꯔꯤꯗꯣ
ꯅꯪꯗꯤ ꯌꯦꯡꯐꯝ ꯈꯪꯕ꯭ꯔꯥ
ꯑꯩꯗꯤ ꯌꯦ ꯃ ꯐꯪꯕꯗꯤ
ꯑꯩ ꯂꯩꯈ ꯏꯃ ꯊꯪꯕꯁꯤꯅ
ꯍꯣꯂꯣꯖ
ꯃꯤꯍꯨꯟ ꯀꯩꯝ ꯇꯧꯗꯕ꯭ꯔꯥ ꯁꯤꯅꯤ
ꯑꯣ ꯁꯖꯔ
ꯑꯣꯝ ꯑꯁ ꯃꯤꯍꯨꯟꯁꯦ ꯑꯩ ꯐꯥꯎ ꯂꯩ ꯄꯨꯡ ꯑꯍꯨꯝ ꯁ꯭ꯋꯥꯏꯗ ꯌꯦꯡꯉꯤꯗꯅ ꯃꯤꯟꯁ ꯁꯨ ꯌꯥꯎꯧꯗ꯭ꯔꯕꯅꯦ ꯑꯗꯨꯝ ꯇꯤꯡ ꯇꯤꯡ ꯇꯤꯡ ꯇꯤꯡ ꯇꯤꯡ ꯇꯤꯡ ꯆꯣꯡꯉꯒ ꯍꯧꯔꯛꯄꯗ ꯈꯔ ꯐꯔꯝꯃꯦ ꯑꯗꯣ ꯒꯣꯒ ꯃꯥꯟꯅ ꯁꯂꯛꯄꯗꯒꯤ ꯇꯥꯡ ꯋꯥꯄꯗꯨꯗ ꯑꯩ ꯎ ꯃꯣꯏ ꯒꯣꯜ ꯍꯥꯞꯆꯤꯜꯂꯛꯄꯁꯨ ꯐꯖꯗꯤ ꯍꯟꯗꯣꯔꯛꯄ ꯇꯔꯗꯤ
ꯅꯪ ꯁꯤꯒꯤ ꯋꯥꯔꯤꯁꯤ ꯅꯪꯁꯨ ꯁꯨꯃꯥꯏꯅ ꯑꯩ ꯇꯧꯔꯤ ꯑꯗꯨꯃꯥꯏꯅ ꯇꯧꯅꯤꯡꯉꯤ ꯌꯥꯝꯃꯤ ꯇꯧꯔꯤ ꯑꯗꯨꯃꯥꯏꯅ ꯇꯧꯅꯤꯡꯉꯔꯕ
ꯌꯥꯝꯃꯤ ꯇꯧꯕꯗꯤ ꯀꯃꯥꯏꯅ ꯇꯧ
ꯗꯤ ꯀꯣꯜꯁꯦ ꯀꯣꯜ ꯇꯧꯕꯩ ꯁꯤꯟꯁꯤꯗ
ꯎꯝ ꯃꯇꯝꯁꯦ ꯈꯔ ꯁꯥꯡꯗꯣꯛꯅꯤꯡꯉ
ꯃꯇꯝꯁꯦ ꯁꯥꯡꯕ ꯌꯥꯎꯕꯁꯨ ꯂꯩꯌꯦꯕ ꯍꯣꯔꯦꯟ ꯄꯨꯡ ꯇꯔꯥ ꯃꯈꯥꯏꯗ ꯀꯅꯥꯗꯒ ꯃꯣꯣꯔꯛ ꯍꯒꯂ ꯈꯗ ꯗ
ꯑꯩꯁꯦ ꯋꯥꯁꯦ ꯌꯥꯝ ꯉꯥꯡꯗꯕꯒꯤ ꯑꯣꯏꯔꯅꯤꯀꯣ ꯀꯣ ꯑꯩꯗꯣ ꯄꯩꯁꯥ ꯑꯦ ꯌꯥꯎ꯭ꯔꯤꯒ ꯆꯪ꯭ꯔꯤꯒ
ꯁꯨꯄꯗ
ꯑ ꯑꯗꯨꯅꯦ ꯍꯥꯏꯦꯁ ꯉꯥꯡꯉ ꯆꯥꯃꯤꯟ ꯆꯥꯃꯤꯡ ꯑꯗꯨꯝ ꯉꯥꯡꯒꯗꯕ ꯅꯍꯥꯟ ꯉꯥꯡꯕꯅꯦ ꯐꯖꯅꯗꯤ ꯑꯩꯁꯦ ꯔꯤꯖꯦꯛ ꯇꯧꯊꯣꯛꯂꯦ ꯍꯥꯏꯕ ꯔꯤꯖꯦꯛꯀꯦ ꯊꯥꯜꯂꯦꯕ
ꯋꯥꯔꯤꯗ ꯑꯩꯈꯣꯏꯗꯤ ꯄꯣꯏꯟ ꯄꯣꯏꯟꯗ ꯋꯥꯔꯤꯁꯤ ꯅꯨꯡꯉꯥꯏꯕ ꯑꯩꯈꯣꯏꯗꯤ ꯋꯥꯔꯤ ꯂꯤꯕꯁ ꯅꯨꯡꯉꯥꯏ ꯌꯥꯝꯃꯤꯅꯅꯦ ꯅꯪ ꯁꯥꯟꯗꯅꯕ ꯀꯝꯅꯨꯡꯉꯥꯏ ꯌꯥꯝ ꯌꯥꯝ ꯐꯥꯡꯉꯦ ꯋꯥꯔꯤ ꯋꯥꯔꯤꯦ ꯄ ꯀꯣꯏ ꯇꯧꯕꯩꯗꯤꯇꯤ ꯅꯨꯡꯉꯥꯏꯕꯅꯦꯕ ꯏꯕꯥꯅꯤ
ꯑꯩꯅ ꯋꯥꯔꯤ ꯂꯤ ꯑꯩꯅ ꯋꯥꯔꯤ ꯂꯤꯕꯁꯤ ꯅꯨꯡꯉꯥꯏꯕꯣꯏꯅꯦꯕ ꯅꯣꯛ ꯅꯣꯛꯇꯅ ꯀ ꯑꯗꯨ ꯀꯝ ꯈꯟꯗꯦ
ꯅꯨꯄꯤꯒ ꯅꯨꯄꯤꯒ ꯁꯥꯟꯅꯕꯗꯗ ꯁꯤꯗꯤ ꯅꯨꯄꯤꯒ ꯋꯥꯔꯤ ꯂꯤ ꯂꯤꯗꯅꯀꯣ ꯑꯣ ꯂꯩꯇꯕ ꯈꯣꯗꯤꯗꯤ ꯑꯩ ꯀꯩꯝ ꯍꯥꯏ꯭ꯔꯥ
ꯀꯗꯤꯍꯦꯜꯂ ꯀꯥꯏꯅ
ꯍꯦꯟꯗꯣꯔꯤꯦ
ꯃꯥꯉ ꯁꯔ ꯑꯃꯔ ꯑꯗꯨꯗ
ꯅꯕꯂꯩꯇꯩ ꯂꯩꯕꯤ ꯅꯕꯂꯩꯇꯩ
ꯁꯤꯒꯤ ꯑꯃꯕꯨꯕꯨ ꯑꯩꯒꯤ ꯁ꯭ꯋꯥꯗ ꯇꯧꯗꯤ ꯇꯧꯋꯦꯕ ꯑꯃꯨꯛ ꯑꯃꯨꯛ ꯁꯣꯅꯣꯁꯨ ꯑꯣꯏꯑꯦꯕ
ꯎꯝ
ꯑꯃ ꯑꯃꯨ ꯑꯩ ꯏꯃꯥꯟꯅꯕꯗꯁꯨ ꯅꯍꯥꯟ ꯅꯍꯥꯟ ꯉꯔꯥꯡ ꯅꯍꯥꯟꯅ ꯌꯥꯝꯃꯤꯗ ꯣ ꯇꯧꯀꯥꯟꯗ ꯀꯛꯎ ꯌꯥꯗꯦꯕ ꯀꯛꯎ ꯁꯨꯡꯌꯥ ꯌꯥꯔꯛꯇꯦꯕ ꯃꯁꯥ ꯃꯊꯟꯇ
ꯎꯝ
ꯑꯗꯨ ꯇꯥꯏꯃꯤꯡꯗꯨꯗꯗꯤ ꯐꯔ ꯀꯨꯏꯁꯅ ꯌꯥꯏꯑꯕ ꯑꯗꯨꯗꯅꯦꯕ ꯍꯣꯏ ꯄꯩꯁꯥ ꯑꯗꯨꯝ ꯌꯥꯅꯤꯗ
ꯑꯗꯨ ꯑꯗꯨ ꯑꯗꯨ ꯐꯩꯌꯦ
ꯑ ꯑꯗ ꯃꯁꯥꯏꯖꯨ ꯅꯪꯉꯣꯟ ꯉꯁ ꯅꯉꯣꯟ ꯏꯃꯥꯟ ꯏꯃꯥꯟꯅꯕ ꯑꯃ ꯇꯧꯔꯀꯥꯟꯗ ꯃꯉꯣꯟꯗ ꯀꯩꯅꯣ ꯇꯧꯋꯦꯕꯣ ꯃꯁꯥ ꯃꯊꯟꯅ ꯀꯛꯈꯤꯗꯦꯕ ꯋꯥꯗ ꯊꯥꯎꯥꯎꯛꯇ ꯇꯧꯒꯅꯀꯣ ꯎꯝ ꯃꯁꯥꯗ ꯀꯀꯤ ꯃꯁꯥꯝꯗꯗ ꯃꯥꯗ ꯊꯕꯛ ꯆꯠꯅꯦꯅ ꯑꯗꯨꯝ ꯀꯛꯈꯔꯦꯕ
ꯎꯝ ꯑꯩꯗꯤ ꯑꯗꯨ ꯁꯥꯟꯅꯇꯩꯅꯣ
ꯎꯝ ꯀꯥꯏ ꯊ ꯇꯧꯦ ꯀꯥꯏ
ꯑ
ꯎꯝ ꯎꯝ ꯆꯀꯒ
ꯅ ꯅꯪ ꯆꯥꯛ ꯊꯣꯡꯈ꯭ꯔꯣ ꯊꯣꯡꯗ꯭ꯔꯤ ꯆꯥꯛ ꯊꯣꯡꯈ꯭ꯔꯣ ꯌꯥ ꯆꯥꯛ ꯊꯣꯡꯕ ꯆꯣꯡꯗ ꯉꯥꯏꯔꯤꯦ ꯑꯃ ꯍꯜꯂꯛꯇ꯭ꯔꯦ ꯀ ꯍꯜꯂ ꯊꯣꯡꯉꯗꯕꯅꯤ ꯆ ꯍꯖꯥꯡꯒꯦ
ꯁꯥꯎꯟ ꯊ ꯁꯌꯦꯟ ꯇꯗꯦꯗ
ꯀꯅꯥ
ꯄ ꯀ ꯌꯥꯡ ꯊꯣꯡꯒꯦ ꯃꯥ ꯀ ꯊꯒꯦ ꯑꯆꯥ ꯀꯥꯉꯨ
ꯑ ꯑꯗꯨꯗꯤ ꯑ ꯊꯣꯡꯕ ꯂꯩ ꯆꯥꯔꯅꯤ
ꯆ ꯀꯥꯎꯗ
ꯎꯝ ꯈꯨ ꯃꯥꯥꯟꯅ ꯉꯁꯥꯏ ꯏꯟꯖꯥꯡꯗ ꯊꯣꯡꯁꯤꯒ ꯌꯥꯝ ꯍꯥꯏꯔꯃꯅꯤ ꯑꯗꯨꯒ ꯌꯦꯟ ꯂꯩꯔꯛꯀꯦ ꯑꯗꯨ ꯇꯧꯁꯦ ꯑꯗꯥ ꯇꯧꯖ ꯍꯥꯏꯔꯝꯝꯕꯅꯦ ꯑꯗꯨꯣ ꯍꯧꯖꯤꯛꯐꯥꯎ ꯍꯜꯂ꯭ꯔ
ꯀꯗꯤ ꯅ ꯅ ꯗꯨꯀꯥꯟ ꯗꯨꯀꯥꯟ ꯊꯣꯛꯀꯥꯏꯔꯕ
ꯗꯨꯀꯥꯟ ꯊꯣꯛꯈ꯭ꯔꯦꯅꯦ ꯑꯥ
ꯗꯨꯀꯥꯟꯗ ꯍꯥꯏꯗꯤ ꯅꯅꯥ ꯅꯆꯟꯅꯨꯄꯤ ꯂꯩꯒꯤ ꯀꯩ ꯅꯣꯏ ꯋꯥ ꯅꯣꯏ ꯃꯥꯄꯔ ꯎꯇꯔ ꯋꯥꯗ
ꯑ ꯏꯅꯥꯎꯄꯤꯔꯤ ꯑꯗꯨꯨ ꯍꯥꯏꯒꯄꯒꯁꯤꯗ ꯂꯩꯔꯤ ꯏꯆꯟꯅꯨꯄꯤꯅ ꯑꯩꯁꯦ ꯁꯣꯏꯗ ꯅꯨꯡꯁꯤꯁꯦ ꯑꯩ ꯑꯩ ꯒ꯭ꯌꯥꯟ ꯇꯥꯉꯝꯗꯦ ꯍꯥꯏꯕ
ꯅꯅꯥꯎꯄꯤꯗꯨꯅ ꯅꯅꯥꯎꯄꯤ ꯍꯥꯏꯗꯨꯅ ꯅꯪ ꯅꯪ ꯀꯩꯒꯨꯝꯕ ꯅꯨꯄꯤ ꯑꯣꯏꯔꯝꯃꯗꯤ ꯅꯅꯥꯎꯄꯤꯊꯑꯦ ꯅꯪꯅ ꯅꯨꯄꯥꯅꯤ ꯅ ꯅꯆ ꯅꯨꯄꯤ
ꯏꯆꯟꯅ ꯅꯨꯄꯤ ꯍꯣꯏ ꯑꯦ ꯑꯃꯨ ꯈꯟꯖꯥꯟꯅꯗꯣꯏꯅꯦ ꯀꯩꯅꯣ ꯑꯩ ꯑꯉꯥꯡ ꯀꯔꯤ ꯅꯨꯡꯉꯥꯏ ꯌꯥꯅꯤ
ꯑꯗꯨꯝ ꯄꯣꯠ ꯆꯩꯗꯨ ꯌꯣꯜꯂꯦ ꯍꯥꯏꯕ꯭ꯔꯥ ꯅꯨꯡꯁꯤꯠꯇ꯭ꯔꯣ
ꯑꯗꯨꯝ ꯌꯣꯜꯂꯤꯦꯗ ꯄꯣꯠꯇꯤ ꯄꯣꯠꯇꯤ ꯑꯗꯨꯝ ꯌꯣꯜꯂꯦꯕ ꯊꯕ ꯉꯝꯗꯕꯩꯩꯅ ꯑꯗꯨꯝ ꯍꯪꯕ ꯂꯥꯛꯑꯦ ꯍꯥꯏꯕ ꯃꯤꯈꯩꯗꯨ ꯑꯣꯇꯣ ꯊꯥꯎꯃꯒꯩ ꯀꯧꯕꯅꯦꯕ ꯄꯣꯠꯇꯣ ꯌꯥꯝꯃꯤ ꯂꯩꯔꯤꯒꯦ ꯌꯥꯝꯃꯤ ꯋꯥꯂꯦ ꯌꯥꯝ ꯂꯩꯇꯗꯤ ꯃꯅꯤ ꯇꯔꯐꯁꯃ ꯇꯒꯤ ꯂꯩꯔꯤ ꯄꯩꯁꯥ ꯌꯥꯝ ꯂꯩꯔꯤꯈꯩ ꯄꯣꯠ ꯌꯥꯝ ꯊꯝꯉꯝꯃꯦ ꯄꯣꯠ ꯌꯥꯝꯒꯤꯁꯨ ꯌꯥꯝꯗꯕꯅꯦ ꯑꯩꯈꯣꯏꯗꯨꯁꯨ ꯈꯣꯏ ꯈꯔ ꯃꯆꯪ ꯑꯣꯏꯕ ꯑꯃꯅꯤ ꯑ ꯑꯃꯨꯛꯇꯪ ꯌꯥꯎꯔ ꯇꯣꯛꯑꯦꯕ
ꯅꯗꯨ ꯑꯗꯤ ꯀꯅ ꯖꯒꯥꯗꯣ ꯔꯔꯤ ꯊ ꯔꯔꯤ ꯊ ꯌꯥ ꯊꯥ ꯆ ꯊꯒꯦꯖ
ꯑꯩꯗꯨꯗꯤ ꯈꯪꯉꯨꯗꯦ ꯑꯩꯁꯨ ꯀꯥꯎꯔꯦꯅ ꯈꯪꯗꯅ ꯀꯥꯎꯔꯦ ꯑꯍꯥꯟꯕꯗ ꯑꯩꯈꯣꯏꯗꯣ ꯎꯝ ꯉꯥꯒꯤ ꯍꯥꯟꯅ ꯐꯝꯃꯝꯃꯦꯕꯀꯣ ꯑꯍꯥꯟꯕꯗꯤꯍꯥꯟꯥꯟꯕꯗꯤ ꯑꯩꯈꯣꯏꯁꯦ ꯁꯅꯥ ꯁꯥꯔꯝꯕ ꯑꯩꯈꯣꯏꯁꯤ ꯑꯩꯈꯣꯏꯒꯤ ꯁꯤꯗ ꯗꯨꯀꯥꯟ ꯇꯧꯔ ꯑꯩꯈꯣꯏ ꯂꯩꯀꯥꯏ ꯃꯅꯨꯡꯗ ꯁꯥꯔꯝꯃꯦ ꯁꯅꯥꯁꯦ ꯍꯥꯟꯅ ꯁꯅꯥ ꯁꯥꯕꯗ ꯁꯉꯥꯏꯁꯨ ꯑꯗꯨꯝ ꯐꯪꯉꯦ ꯑꯗꯨꯗ ꯑꯉꯥꯡ ꯌꯥꯝ ꯆꯥꯎꯈꯠꯂꯛꯄꯒꯤ ꯑꯩꯈꯣꯏ ꯈꯪꯅꯕꯁꯨ ꯑꯣꯏꯕꯣ ꯑꯗꯨ ꯔꯦ ꯇꯧꯔꯤꯗꯣ ꯁꯟꯗꯣꯛꯏꯗꯣ
ꯑ
ꯉꯥꯒꯤꯁꯨ ꯐꯝꯃꯖꯤꯅ ꯀꯥꯏꯗꯦ ꯀꯣꯛꯅꯣ ꯈꯪꯗꯦ ꯑꯩꯈꯣꯏ ꯕꯥꯁꯨ ꯑꯗꯨꯝ ꯐꯝꯖꯤꯜꯂꯦ ꯉꯥ ꯐꯝꯃꯦ ꯉꯥ ꯐ ꯃ ꯁꯔꯤ ꯍꯥꯄꯦ
ꯑ ꯐꯝꯕꯇꯩꯗꯤ
ꯉꯥ ꯍꯥꯏꯗꯤ ꯉꯥ ꯇꯥꯑꯝꯃꯦꯕ ꯑꯩꯈꯣꯏꯒꯤ ꯍꯥꯟꯅ
ꯑꯥ
ꯉꯍꯥꯛ ꯀꯔꯝꯕꯗꯒꯤ ꯉꯥ ꯀꯛꯄꯗꯨꯗ ꯁꯨꯝ ꯄꯣꯠ ꯆꯩ ꯑꯗꯩ ꯃꯆꯨ ꯃꯔꯥꯡ ꯁꯨꯝ ꯍꯥꯞꯄꯦꯕ ꯃꯁꯨꯥ ꯍꯥ ꯄ ꯂꯩꯦ ꯑꯜꯂꯨ ꯀꯒꯥ ꯌꯨꯡ ꯀꯀꯥ ꯄꯁꯤ ꯆꯥ ꯄꯨ ꯍꯥꯄ ꯑꯦꯕ ꯅꯨ ꯍꯞ ꯑꯗꯒꯤ ꯑꯉꯥꯡꯗ ꯌꯥꯎꯕ ꯌꯥꯝꯈꯠꯂꯛꯄꯩ ꯑꯆꯥꯄꯣꯠꯁꯦ ꯇꯣꯡꯉꯛꯇꯕ ꯍꯥꯏꯇꯥꯔꯦꯀꯣ ꯆꯥꯟꯅꯗꯕ ꯆꯥꯅꯕ ꯆꯥꯅꯗꯕꯁꯨ ꯂꯩꯕ ꯑꯗꯨ ꯆꯥꯅꯗꯕꯩ ꯇꯣꯡꯉꯛꯇꯕꯁꯨ ꯀꯨꯏꯇ꯭ꯔꯤ ꯑꯅꯥ ꯇꯦꯟ ꯏꯂꯚꯦꯟ ꯑꯗꯥꯏ ꯑꯗꯨꯥꯟ ꯀꯥꯔꯄꯁꯤꯗ ꯑꯣ ꯍꯥꯔꯠꯋꯦꯔꯗ ꯑꯣꯟꯊꯣꯛꯈꯤꯕꯅꯦꯕ
ꯑꯣ ꯁꯔꯁꯨ ꯑꯗꯨꯝ ꯁꯥꯔꯦ ꯅꯠꯇ꯭ꯔꯣ ꯃꯅꯨꯡꯗ
ꯄꯣꯏ ꯐꯥꯏ
ꯁꯤ ꯀꯥꯏꯅꯗꯤ ꯖꯅꯦꯁ
ꯌꯥꯝ ꯇꯧꯔꯝꯃꯦ ꯑꯗꯨ ꯗꯥꯎꯒꯗꯕ ꯂꯛꯇꯣ
ꯑꯗꯤ ꯐꯣꯟ ꯐꯅ ꯐꯥꯏꯗꯣ ꯀꯗꯤ ꯀꯥꯏꯗ ꯇꯁ ꯐꯔ ꯆ